ꯑꯥ ꯍꯜꯂꯣ
ꯑꯥ ꯍꯜꯂꯣ ꯍꯜꯂꯣ
ꯑ ꯇꯥꯔꯦ ꯇꯥꯔꯦ ꯑ ꯏꯃꯥꯟꯅꯕ ꯑꯃꯅ ꯍꯣꯔꯦꯟ ꯃꯥ ꯊꯕꯛ ꯑꯃ ꯆꯠꯀꯗꯕꯗꯨꯅ ꯀꯣꯜ ꯇꯧꯔꯛ
ꯑꯥ ꯑꯣꯀꯦ ꯑꯣꯀꯦ ꯑꯥ ꯑꯥ ꯅ ꯍꯥꯏꯈ꯭ꯔꯦ ꯍꯥꯏꯅꯕ ꯂꯣꯏꯔꯦ ꯀꯣ
ꯎꯝ ꯂꯣꯢꯔꯦ
ꯑꯣꯀꯦ ꯑꯗꯨ ꯎꯝ ꯑꯣ ꯑꯩ ꯀꯩꯅꯣꯃ ꯍꯥ ꯍꯥꯏꯔꯛꯎ ꯅꯪ ꯍꯥꯏꯔꯛꯑꯣ
ꯅꯪ ꯍꯧ ꯍꯧ ꯍꯧꯖꯤꯛꯄꯨꯗꯤ ꯀꯩꯇꯧꯔꯤꯅꯣ
ꯑꯩ ꯍꯧꯖꯤꯛ ꯑ ꯑꯩ ꯑꯗꯨꯝ ꯐꯝꯂ ꯂꯩꯌꯦ ꯉꯁꯤꯗꯤ ꯊꯕꯛ ꯍꯥꯏꯕꯗꯤ ꯐꯤ ꯁꯨꯅꯤꯡꯉꯥꯏꯁꯨ ꯀꯌꯥꯝ ꯂꯩꯇ꯭ꯔꯦ ꯉꯔꯥꯡꯅ ꯑꯗꯨꯝ ꯁꯨꯗꯣꯛꯈ꯭ꯔꯦ ꯑꯗꯨꯒ ꯔꯨꯝ ꯁꯨ ꯂꯣꯏꯅ ꯁꯦꯠꯇꯤꯡ ꯇꯧꯕ ꯂꯣꯏꯔꯛꯑꯦ ꯆꯥꯛ ꯆꯥꯕꯁꯨ ꯂꯣꯏꯔꯦ ꯑꯗꯨꯅ ꯑꯗꯨꯝ ꯍꯧꯖꯤꯛꯇꯤ ꯑꯗꯨꯝ ꯈꯔ ꯐ꯭ꯔꯤ ꯍꯥꯏꯕ ꯇꯥꯔꯦ
ꯎꯝ ꯍꯥꯎꯁ ꯀ꯭ꯂꯤꯅꯤꯡꯒꯨꯝꯕꯗꯤ ꯑꯝ ꯄꯔ ꯃꯟꯗꯃꯛ ꯇꯧꯕ꯭ꯔꯣꯑꯣ ꯍꯞꯇꯥ ꯈꯨꯗꯤꯡꯒꯤ ꯇꯧꯕ꯭ꯔꯣ ꯀꯃꯥꯏ ꯇꯧꯒꯦ
ꯍꯥꯎꯁ ꯀ꯭ꯂꯤꯅꯤꯡꯗꯤ ꯑꯦꯕ꯭ꯔꯤꯗꯦ ꯇꯧꯋꯦꯗ
ꯍꯥꯎꯁ ꯍꯣꯏ ꯃꯈꯥꯒꯤ ꯅꯠꯇꯕ ꯑꯗꯨꯝ ꯊꯣꯔꯣꯜ ꯀ꯭ꯂꯤꯅꯤꯡꯒꯨꯝꯕꯗꯤ ꯃꯊꯛꯀꯨꯝꯕꯒꯤ
ꯑꯣ ꯃꯊꯛ ꯀꯨꯝꯕꯁꯤꯔꯥ ꯑꯁꯤꯗꯤ ꯑꯗꯨꯝ ꯑꯗꯨꯝ ꯑꯗꯨꯝ ꯍꯦꯛ ꯌꯦꯡꯈꯠ ꯑꯗꯨ ꯍꯦꯛ ꯌꯦꯡꯈꯠꯄꯗ ꯑꯗꯨꯝ ꯈꯔ ꯊꯣꯛꯂꯛꯈ꯭ꯔꯦ ꯍꯥꯏꯗꯤ ꯑꯗꯨꯝ ꯑꯗꯨꯝ ꯂꯧꯊꯣꯛꯑꯦꯗ ꯑ ꯍꯥꯏꯕꯗꯤ ꯑ ꯍꯞꯇꯥꯗꯥ ꯑꯗꯨꯒꯨꯝꯕꯗꯤ ꯅꯨꯃꯤꯠꯁꯤꯗꯤ ꯑꯩꯅ ꯑꯗꯨꯝ ꯀꯩꯅꯣ ꯇꯧꯗ꯭ꯔꯦꯕꯀꯣ ꯑꯗꯨꯕꯨ ꯑꯗꯨꯝ ꯀꯩꯅꯣ ꯇꯧꯔꯒ ꯑꯗꯨꯝ ꯍꯦꯛ ꯊꯕꯗꯣ ꯑꯗꯨꯝ ꯈꯔ ꯊꯣꯛꯈ꯭ꯔꯦ ꯍꯥꯏꯕꯗꯤ ꯑꯗꯨꯝ ꯁꯦꯡꯗꯣꯛꯈ꯭ꯔꯦꯗ
ꯎꯝ ꯅꯪꯪ ꯅꯪꯗꯤ ꯑꯣ ꯁꯤ ꯇꯤꯒꯨꯝꯕꯗꯤ ꯂꯩꯕ꯭ꯔꯣ
ꯑꯣꯁꯤ ꯇꯤ ꯀ꯭ꯔꯤꯔ ꯑꯣꯁꯤ ꯇꯤ
ꯑꯃꯣꯠꯄ ꯑꯣꯔ ꯅꯠꯇꯕꯤꯗ ꯃꯐꯝ ꯆꯥꯅ ꯊꯝꯗꯕ ꯎꯈ꯭ꯔꯕꯣ
ꯑꯥ
ꯍꯦꯛ ꯁꯦꯝꯗꯣꯛꯄꯗꯣ
ꯑꯗꯨꯒꯨꯝꯕꯁꯦ ꯈꯪꯗꯦꯗ ꯑꯗꯨꯒꯨꯝꯕꯗꯤ ꯌꯥꯝꯅ ꯁꯥꯞꯅꯗꯤ ꯇꯧꯗꯦꯗ ꯑꯩꯁꯦ ꯑꯗꯨꯝ ꯈ꯭ꯔꯥ ꯀꯔꯤ ꯍꯥꯏꯁꯤꯔꯥ ꯑꯗꯨꯝ ꯔꯤꯂꯦꯛꯁ ꯈꯔ ꯂꯤꯅꯤꯌꯟ ꯑꯣꯏꯌꯦ ꯍꯥꯏꯕ ꯇꯥꯔꯦꯗ ꯑꯗꯨ ꯃꯇꯥꯡꯗꯗꯤ ꯍꯣꯏ ꯑꯗꯨꯕꯨ ꯌꯥꯝ ꯊꯤꯃꯟꯕꯒꯨꯝꯕ ꯂꯩꯔꯗꯤ ꯁꯠ ꯁꯠ ꯑꯗꯨꯝ ꯈꯔ ꯁꯦꯝꯗꯣꯛꯑꯦ ꯑꯗꯨꯕꯨ ꯑꯗꯨꯝ ꯈꯔ ꯀꯩꯅꯣ ꯇꯧꯔꯒ ꯂꯩꯕꯁꯦ ꯑꯩꯅ ꯇꯧꯅꯤꯡꯔꯥꯁꯨ ꯇꯧꯕ ꯉꯝꯗꯕ ꯃꯇꯥꯡ ꯂꯩꯗꯅꯀꯣ ꯊꯕꯛꯅ ꯀꯔꯤꯒꯨꯝꯕꯔꯥ ꯑꯗꯨꯝ
ꯑ ꯇꯧꯔ ꯀꯥꯟꯗꯗꯤ ꯍꯣꯏ ꯑꯗꯨꯝ ꯍꯣꯏ ꯃꯇꯝ ꯈꯔꯗꯤ ꯑꯗꯨꯝ ꯊꯝꯕꯥꯁꯨ ꯂꯩꯌꯦ ꯑꯗꯨꯕꯨ ꯑꯗꯨꯝ ꯌꯦꯡꯕꯗꯣ ꯌꯥꯝ ꯅꯨꯡꯉꯥꯏꯃꯟꯗ꯭ꯔꯗꯤ ꯑꯗꯨꯝ ꯑꯗꯨꯝ ꯇꯧꯊꯣꯛ ꯑꯦꯗ ꯎꯝ ꯀꯔꯤꯒꯤꯅꯣ ꯅꯪꯗꯤ ꯀꯃꯥꯏ ꯇꯧꯕ꯭ꯔꯥ
ꯑꯩꯁꯨ ꯍꯣꯏ ꯃꯆꯥ ꯃꯆꯥ ꯃꯆꯥꯗꯤ ꯈꯔ ꯂꯩ ꯑꯣ-ꯁꯤ-ꯗꯤ ꯒꯨꯝꯕꯁꯨ ꯀꯣ ꯃꯐꯝ ꯆꯨꯝꯅ ꯊꯝꯅꯔꯛꯄꯒꯨꯝꯖꯨ ꯍꯣꯏ
ꯑꯣꯀꯦ ꯑꯣꯀꯦ
ꯎꯝ
ꯎꯝ ꯑꯁ ꯑꯩꯈꯣꯏ ꯑ ꯑꯩꯈꯣꯏ ꯁꯤꯗꯤ ꯀꯩꯅꯣ ꯇꯧꯋꯦꯗ ꯑꯩ ꯏꯇꯣꯝꯗꯥ ꯂꯩꯔꯒꯗꯤ ꯑꯗꯨꯝ ꯀꯩꯅꯣ ꯑꯗꯨꯝ ꯐꯖꯅ ꯋꯦꯜ ꯑꯣꯔꯒꯅꯥꯏꯁ ꯇꯧꯅ ꯊꯝꯃꯦ ꯑꯗꯣ ꯑꯉꯥꯡ ꯂꯩꯕꯁꯤꯗꯤ ꯉꯝꯗꯦꯗ ꯉꯥꯛ ꯂꯩꯒꯅꯤ ꯑꯗꯨꯝ ꯀꯩꯅꯣ ꯇꯧꯒꯅꯤ ꯉꯔꯥꯡ ꯐꯣꯔ ꯑꯦꯛꯖꯥꯝꯄꯜ ꯑꯩꯁꯤꯅ ꯃꯄꯥꯟꯗ ꯀꯔꯤ ꯊꯕꯛꯅꯣ ꯐꯤ ꯁꯨꯔꯒ ꯂꯩꯔꯝꯕ ꯑꯗꯨꯒ ꯑꯩꯈꯣꯏ ꯑꯩꯈꯣꯏꯒꯤ ꯕꯦꯠꯔꯨꯝꯒ ꯋꯥꯁꯔꯨꯝꯁꯦ ꯑꯦꯇꯦꯆ ꯑꯣꯏꯕꯅꯤꯅ ꯑꯩꯒꯤ ꯏꯆꯥ ꯑꯅꯤꯁꯤꯅ ꯃꯣꯏꯒꯤ ꯕꯥꯠ ꯇꯞ ꯂꯩꯕꯗꯨ ꯕꯦꯠ ꯕꯦꯠꯀꯤ ꯃꯅꯥꯛꯇ ꯊꯥꯡꯗꯣꯔꯥ ꯏꯁꯤꯡ ꯍꯥꯜꯂꯒ ꯀꯣ ꯔꯨꯝꯗꯣ ꯆꯪꯕꯗ ꯂꯣꯏꯔꯦ ꯔꯨꯝꯒꯤ ꯀꯥꯔꯄꯦꯠꯁꯨ ꯂꯣꯏꯅ ꯆꯣꯠꯂꯝꯕ ꯏꯁꯤꯡꯁꯦ ꯑꯗꯨꯝ ꯏꯆꯥꯏ ꯆꯥꯏꯔꯒ ꯑꯗꯨꯒ ꯍꯥꯏꯕꯗꯤ ꯑꯩꯅ ꯍꯥꯏꯅꯤꯡꯕꯁꯤ ꯀꯔꯤꯔꯥ ꯍꯥꯏꯔꯗꯤ ꯑꯉꯥꯡ ꯂꯩꯕꯁꯦ ꯐꯖ ꯑꯗꯨꯝ ꯐꯖꯅ ꯑꯗꯨꯝ ꯊꯝꯔꯥꯁꯨ ꯑꯗꯨꯝ ꯍꯦꯛꯇ ꯎ ꯎꯝ ꯅꯨꯃꯤꯠ ꯍꯥꯏꯒꯅꯨ ꯑꯗꯨꯝ ꯃꯤꯅꯤꯠꯁꯀꯤ ꯃꯇꯨꯡ ꯍ ꯍꯣꯏ ꯄꯨꯡ ꯃꯇꯨꯡ ꯏꯟꯅ ꯑꯗꯨꯝ ꯍꯦꯛꯇ ꯑꯗꯨꯝ ꯇꯧꯔꯝꯃꯦꯕ ꯑꯗꯨꯒꯤ ꯑꯗꯨ ꯑꯗꯨꯗꯣ ꯑꯩꯅ ꯕꯤꯔꯞ ꯇꯧꯅꯉꯥꯏꯁꯨ ꯃꯔꯛ ꯃꯔꯛꯇꯤ ꯉꯝꯔꯛꯇ꯭ꯔꯦꯕ ꯌꯥꯝꯃꯟꯕꯒꯤꯀꯣ
ꯎꯝ
ꯑꯗꯨꯒ ꯑꯩ ꯏꯇꯣꯝꯗꯒꯨꯝꯕ ꯂꯩꯔꯗꯤ ꯑꯗꯨꯝ ꯐꯖꯅ ꯑꯗꯨꯝ ꯀꯩꯅꯣ ꯇꯧꯔꯒꯥ ꯑꯣꯔꯒꯅꯥꯏꯁ ꯇꯧꯔꯒꯀꯣ
ꯎꯝ ꯑꯣ ꯎꯝ ꯑꯗꯨ ꯅꯪ ꯅꯪꯗꯤ ꯑꯉꯥꯡꯒꯨꯝꯕꯗꯤ ꯆꯩꯅꯗꯤ ꯐꯨꯈ꯭ꯔꯕꯣ
ꯑꯁ ꯐꯨꯈꯔ꯭ꯦꯗꯥ ꯍꯥ ꯍꯥ ꯌꯥꯡꯒꯦꯁꯄꯨꯗꯤ ꯇꯧꯗ꯭ꯔꯤ ꯑꯗꯤ ꯑꯍꯟ ꯑꯅꯤꯕꯨꯗꯤ ꯇꯧꯈ꯭ꯔꯦꯗ
ꯑꯣꯀꯦ
ꯊꯤꯃꯟꯕꯩ ꯎꯄꯥꯏ ꯂꯩꯇꯕꯒꯤꯀꯣ
ꯑꯥ
ꯑꯗꯣ ꯑꯩꯅ ꯐꯨꯕꯁꯦ ꯃꯇꯝ ꯑꯇꯩꯗ ꯐꯨꯔꯣꯏ ꯑꯩꯅ ꯂꯥꯏꯔꯤꯛ ꯇꯝꯕ ꯃꯇꯝꯁꯤꯗ ꯑꯩꯅ ꯋꯥꯅ ꯑꯦꯛꯁꯄ꯭ꯂꯦꯟ ꯇꯧꯕꯁꯦ ꯃꯣꯏꯁꯤꯅ ꯑꯥ ꯇꯥꯗ꯭ꯔꯥꯒ ꯀꯔꯤꯔꯥ ꯃꯈꯥꯗ ꯁꯥꯟꯅꯕ꯭ꯔꯥ ꯅꯠꯇ꯭ꯔꯥ ꯀꯤꯠꯆꯟꯗ ꯆꯪꯔꯒ ꯀꯔꯤꯔꯥ ꯑꯃꯨꯛꯀꯥ ꯑꯗꯨꯝ ꯂꯧꯕ ꯆꯠ ꯄꯒꯨꯝꯕꯀꯣ ꯑꯗꯨꯝ ꯇꯧꯕꯗ ꯄꯦꯁꯦꯟꯁ ꯔꯟ ꯑꯥꯎꯠ ꯇꯧꯕꯗꯤ ꯑꯗꯨꯝ ꯑꯃꯔꯛꯇꯤ ꯑꯃ ꯑꯅꯤ ꯑꯗꯨꯝ ꯀꯟꯈ꯭ꯔꯥꯕꯅꯦ ꯑꯩꯁꯨ ꯎꯄꯥꯏ ꯂꯩꯇ꯭ꯔꯥꯒ
ꯈꯣꯏ ꯑꯥ ꯑꯇꯣꯟꯕꯤꯗꯨꯗꯤ ꯂꯝꯍꯦꯟꯕꯒꯨꯝꯕ ꯇꯧꯈ꯭ꯔꯥꯕꯣ
ꯑꯁ ꯌꯥꯝ ꯇꯧꯈ꯭ꯔꯦꯗ ꯇꯧꯃꯟꯕꯗꯣ ꯇꯧꯃꯟꯕꯗꯣ ꯑꯗꯨꯕꯨ ꯃꯥꯗꯤ ꯄꯤꯛꯃꯟꯕꯒꯤ ꯑꯩꯖꯦ ꯐꯨꯅꯤꯡꯗꯕꯀꯣ
ꯅꯨꯡꯁꯤꯕ ꯍꯥꯏꯕ ꯇꯥꯔꯦ ꯃꯥꯗꯤ ꯌꯥꯝ ꯇꯧꯈ꯭ꯔꯦꯗ ꯇꯧꯃꯟꯕꯗꯣ ꯎꯄꯥꯏ ꯂꯩꯇ꯭ꯔꯦ ꯉꯁꯤ ꯑꯌꯨꯛ ꯁꯤꯁꯨ ꯐꯧꯗ ꯃꯥꯁꯦ ꯈꯔ ꯁ꯭ꯋꯦꯇꯤ ꯑꯣꯏꯕꯀꯣ ꯑꯗꯨꯒ ꯁ꯭ꯀꯨꯜ ꯆꯠꯀꯥꯗꯕꯁꯦ ꯁ꯭ꯀꯨꯜ ꯆꯠꯀꯥꯗꯕꯁꯦ ꯌꯥꯝ ꯁ꯭ꯋꯦꯇꯤ ꯑꯣꯏꯔꯒ ꯌꯨꯅꯤꯐꯣꯔꯝ ꯂꯤꯠꯍꯟꯕ ꯒꯨꯨꯝꯕꯗꯨꯗꯤ ꯃꯥ ꯃꯅꯝꯗꯨꯁꯨ ꯅꯨꯡꯉꯥꯏꯇꯦꯅ ꯑꯗꯣ ꯏꯁꯤꯡ ꯑꯥ ꯑꯔꯨꯝꯕꯗꯨꯅ ꯋꯥꯁꯔꯨꯝꯗ ꯆꯪꯔꯒ ꯑꯩꯅ ꯏꯔꯨꯕꯤꯔꯦ ꯑꯗꯨ ꯃꯥꯖꯦ ꯁꯥꯎꯕꯟꯂꯒ ꯋꯥꯁꯔꯨꯝꯗꯩꯗꯤ ꯃꯥ ꯑꯗꯨꯝ ꯊꯣꯛꯄ ꯍꯥꯏꯌꯦꯕ ꯄꯝ ꯑꯩ ꯃꯛꯀꯨꯝꯕꯖꯦ ꯊꯝꯔꯝꯕ ꯀꯥꯟꯖꯤꯗ ꯃꯥꯖꯦ ꯆꯦꯟꯊꯣꯛꯈ꯭ꯔꯥꯕ ꯆꯦꯟꯊꯣꯛꯔꯥꯒ ꯑꯩꯈꯣꯏꯒꯤ ꯕꯦꯗꯔꯨꯝꯒꯤ ꯐ꯭ꯂꯣꯔꯗ ꯄꯨꯔꯥ ꯇꯣꯁ ꯑꯔꯥꯎꯟ ꯗꯧ ꯈ꯭ꯔꯥꯕ ꯇꯋꯦꯜꯗꯁꯨ ꯑꯩ ꯀꯩꯅꯣ ꯇꯧꯗ꯭ꯔꯤꯑꯕ
ꯑꯥ
ꯑꯗꯨꯒ ꯐ꯭ꯂꯣꯔꯗ ꯂꯣꯏꯔꯦ ꯃꯥꯒꯤ ꯃꯁꯥꯗꯣ ꯑꯗꯨꯝ ꯇꯣꯁ ꯇꯧꯔꯒ ꯀꯣ ꯀꯥꯞꯔꯒ ꯑꯩ ꯀꯩꯅꯣ ꯇꯧꯔꯣꯏ ꯍꯥꯏꯅ ꯑꯁ ꯌꯥꯕꯖꯥꯠꯅꯤ ꯅꯤꯡꯉꯥꯏꯁꯦ
ꯑꯣ ꯀꯩꯅꯣ ꯏꯔꯨꯕ ꯂꯣꯏꯕ ꯒꯥꯟꯗꯔꯣ
ꯍꯣꯏ ꯏꯔꯨꯕ ꯂꯣꯏꯕ ꯀꯥꯟꯗ ꯂꯣꯏꯅ ꯑꯥ ꯃꯁꯥꯗꯣ ꯋꯦꯠ ꯑꯣꯏꯔꯒ ꯂꯩꯕꯅꯦꯕ ꯑꯗꯨ ꯇꯥꯋꯜ ꯇꯣ ꯑꯩꯅ ꯂꯧꯔꯒ ꯀꯩꯅꯣ ꯇꯧꯔꯤꯀꯥꯟꯖꯦ ꯃꯥꯁꯦ ꯆꯦꯟꯊꯣꯛꯔꯒ ꯐ꯭ꯂꯣꯔꯗ ꯂꯣꯏꯅ ꯑꯗꯨꯝ ꯇꯣꯁ ꯑꯔꯥꯎꯟ ꯇꯧꯔꯒ ꯃꯥꯒꯤ ꯃꯁꯥꯁꯦ ꯆꯣꯠꯄꯁꯦ ꯐ꯭ꯂꯣꯔꯗ ꯑꯗꯨꯝ ꯇꯧꯔꯒ ꯂꯩꯈ꯭ꯔꯥꯕ ꯃꯥꯖꯦ
ꯑꯁ ꯑꯗꯨꯗꯤ
ꯄꯨꯔꯥ ꯌꯥꯕꯅꯦ ꯎꯝ ꯑꯗꯨꯅ ꯑꯗꯣ ꯑꯩ ꯀꯩꯅꯣꯝꯃ ꯍꯪꯉꯦꯅꯦ ꯅꯨꯄꯤ ꯈꯣꯏꯅ ꯃꯦꯀꯞ ꯍꯥꯞꯄꯁꯦ ꯀꯃꯥꯏꯟ ꯇꯧꯕ꯭ꯔꯥ ꯐꯖꯕ꯭ꯔꯥ ꯐꯖꯗꯕ꯭ꯔꯥ
ꯎꯝ ꯃꯇꯥꯡ ꯂꯩꯗ ꯑꯥ ꯑꯁ ꯑꯥꯏꯁꯨꯕ ꯑꯗꯨꯝ ꯑꯍꯥ ꯑꯍꯟꯕꯨ ꯌꯥꯝ ꯑꯣꯏꯗꯤ ꯃꯦꯀꯞ ꯇꯧꯕꯗ ꯌꯦꯡꯕꯕꯨꯗꯤ ꯈꯪꯗꯦ ꯈꯥ
ꯑꯗꯨꯗ ꯈꯔ ꯑꯗꯨꯝ ꯑꯥ
ꯆꯥꯡ ꯑꯃꯗ ꯇꯧꯔꯗꯤ ꯀꯥꯏꯗꯦ
ꯑꯣ ꯑꯣ
ꯑꯗꯨꯁꯨ ꯍꯣꯏ ꯌꯪ ꯑꯥ ꯈꯣꯏ ꯇ꯭ꯋꯦꯟꯇꯤ ꯑꯕꯞꯀꯨꯝꯕꯅ ꯍꯥꯞꯄꯅꯗꯤ ꯍꯣꯏ ꯐꯖꯅ ꯍꯥꯞꯄꯗꯤ ꯑꯗꯨꯝ ꯌꯥꯏꯗ ꯑꯗꯨꯖꯨ ꯑꯣꯕꯔꯒꯨꯝꯕ ꯃꯃꯤꯠ ꯍꯛꯇ ꯀꯩ ꯀꯧꯕꯔ ꯑꯃꯨꯕ ꯌꯥꯝ ꯇꯧꯕꯗꯨ ꯀꯩ ꯀꯩ ꯀꯧꯒꯦ
ꯑꯥꯏ ꯂꯁ ꯇꯨꯔꯣ
ꯑꯥꯏꯂꯥꯁꯀꯤ ꯍꯦꯛ ꯃꯊꯛꯇ ꯑꯃꯨꯕ
ꯑꯣ ꯑꯣ ꯑꯕ꯭ꯔꯣ ꯑꯕ꯭ꯔꯣ
ꯑꯥꯏꯕ꯭ꯔꯣꯒꯨꯝꯕ ꯂꯣꯏꯅꯃꯛ ꯁꯪꯕꯔꯒꯨꯝꯕꯗꯣ
ꯐꯖꯗꯕꯔꯥ
ꯍꯣꯏ ꯈꯪꯗꯦ ꯍꯣꯏ ꯐꯖꯅ ꯇꯧꯗꯤ ꯀꯥꯏꯗꯦ ꯑꯗꯨꯁꯨ ꯄꯨꯔꯥ ꯕ꯭ꯂꯦꯛꯀꯨꯝꯕ ꯒ꯭ꯔꯤꯟꯒꯨꯝꯕ ꯕ꯭ꯂꯨꯒꯨꯝꯕ ꯎꯕꯗꯣ ꯍꯣꯏ
ꯑꯦ ꯕ꯭ꯂꯦꯛꯀ ꯒ꯭ꯔꯤꯟꯗꯤ ꯇꯩꯔꯝꯃꯣꯍꯦ ꯑꯣ ꯅꯪꯅ ꯅꯠꯇꯦ ꯑꯥꯏꯕ꯭ꯔꯣ ꯑꯣꯏꯔꯝꯃꯣꯏꯅꯦ ꯑꯗꯨꯗꯤ ꯀꯩꯅꯣ ꯑꯥꯏ ꯂꯤꯠꯇ ꯑꯣꯏꯔꯝꯒꯅꯤꯅꯦ
ꯑꯥꯏ ꯂꯤꯠꯁ ꯑ ꯍꯣꯏ ꯍꯣꯏ ꯑꯥꯏ ꯂꯤꯠꯁꯀꯨꯝꯕꯗ ꯀꯥ ꯀꯥ ꯀꯥꯖꯔꯒꯨꯝꯕꯀꯣ
ꯍꯥ ꯀꯦ ꯀꯦꯀꯦ ꯑꯗꯨꯅꯦ ꯑ
ꯑ ꯌꯥꯝ ꯆꯥꯎꯊꯣꯛꯅ ꯇꯧꯕꯔꯣ ꯑꯗꯨꯁꯨ
ꯑꯥꯏꯕ꯭ꯔꯣ ꯔꯥ ꯍꯥꯏꯅ ꯈꯟꯕ
ꯍꯝ
ꯃꯤꯈꯔ ꯃꯤ ꯈꯔꯗꯤ ꯑꯥꯏꯕ꯭ꯔꯣ ꯑꯥꯏ ꯂꯤꯠ ꯅꯠꯇꯕ ꯑꯥꯏꯕ꯭ꯔꯣ ꯑꯗꯨꯝ ꯃꯨꯅ ꯇꯩꯕ ꯐꯖꯕ꯭ꯔꯥ ꯅꯪꯒꯤꯗꯃꯛꯇꯤ
ꯑꯥ ꯑꯨ ꯑꯃꯨꯕ ꯇꯩꯕ ꯑꯗꯨꯝ ꯐꯖꯩꯗꯥ
ꯄꯨꯔꯥ ꯃꯨꯔꯒ ꯇꯩꯕꯗꯨ ꯑꯥꯏꯕ꯭ꯔꯣꯗ
ꯑꯁ ꯄꯨꯔꯥ ꯃꯨꯕꯗꯨꯗꯤ ꯄꯥꯝꯗꯦꯍꯦ ꯍ
ꯃꯦꯀꯞ ꯃꯇꯥꯡꯗꯗꯤ ꯑꯩꯈꯣꯏꯗꯤ ꯅꯣꯚꯤꯁ ꯍꯣꯏ ꯒꯤꯒꯤꯅꯔ ꯍꯥꯏꯇꯥꯔꯦ ꯑꯗꯨꯒꯤ ꯑꯩ ꯀꯩꯕ ꯂꯥꯏꯅꯔ ꯂꯥꯏꯅꯔꯒꯨꯝꯕ ꯇꯧꯕꯗꯨꯗꯤ ꯐꯖꯩ
ꯑꯥ ꯑꯗꯨꯒꯨꯝꯕꯗꯤ ꯑꯗꯨꯝ ꯐꯖꯩꯑꯦꯕꯀꯣ ꯑꯗꯨ ꯂꯤꯞꯁꯇꯤꯛꯇꯤ
ꯂꯤꯞꯁꯇꯛ ꯂꯤꯞꯁꯇꯛ ꯂꯤꯞꯁꯇꯛꯁꯨ ꯑꯁ ꯁꯤꯝꯄꯜꯗ ꯇꯧꯔꯤ ꯀꯥꯏꯗꯦ ꯑꯗꯨꯁꯨ ꯑꯊꯥꯕ ꯑꯃ ꯈꯪꯗ꯭ꯔꯦꯗ
ꯑꯗꯨꯁꯨ ꯍꯣꯏ ꯑꯣ ꯐꯣꯔꯇꯤ ꯑꯦꯕꯞ ꯀꯨꯝ ꯑꯥ ꯐꯣꯔꯇꯤ ꯑꯦꯕꯞ ꯀꯨꯝꯕ ꯅ ꯃꯦꯀꯞ ꯊꯤꯛ ꯇꯧꯅ ꯇꯧꯔꯗꯤ ꯈꯪꯗꯦꯅꯦ ꯈꯔ ꯄꯛꯇꯕ ꯃꯥꯜꯂꯤꯅꯦ
ꯑꯥ ꯅꯠꯇꯦ ꯍꯣꯏ ꯃꯥ ꯃꯥ ꯃꯥꯒꯤ ꯑꯣꯀꯦꯖꯟꯒ ꯃꯇꯝꯗꯤ ꯂꯩꯌꯦꯅꯀꯣ
ꯑꯥ
ꯑꯗꯨꯕꯨ ꯃꯦꯀꯞ ꯍꯥꯞꯄꯗ ꯃꯤ ꯈꯔꯅ ꯄꯥꯝꯗꯕꯁꯨ ꯂꯩꯕ ꯌꯥꯎꯋꯦꯀꯣ
ꯑꯥ
ꯃꯤꯅ ꯑꯗꯨꯝ ꯈꯔ ꯄꯥꯝꯕ ꯂꯩꯕꯁꯨ ꯌꯥꯎꯋꯦ ꯑꯗꯨꯒꯤꯅꯦ ꯑꯗꯣ ꯂꯤꯞꯁꯇꯤꯛꯀꯤ ꯁꯦꯠꯇꯤ ꯀꯔꯤꯒꯨꯝꯕꯅ ꯅꯪꯗꯤ ꯄ꯭ꯔꯦꯐꯔ ꯇꯧꯕ꯭ꯔꯥ
ꯑꯗꯨꯕꯨꯗꯤ ꯑꯩ ꯔꯦꯠ ꯁꯤꯝꯄꯜꯗ ꯔꯦꯠ ꯊꯥꯔꯁꯦ ꯔꯦꯠ ꯅꯠꯇ꯭ꯔꯗꯤ ꯍꯣꯏ ꯔꯦꯠ ꯔꯦꯠ ꯍꯥꯏꯔꯒꯦ
ꯑꯣ ꯑꯣ ꯑꯣ ꯑꯣ ꯑꯣꯀꯦ ꯑꯣꯀꯦ
ꯔꯦꯠ ꯅꯠꯇ꯭ꯔꯗꯤ ꯀꯦꯃꯦꯜ ꯁ꯭ꯀꯤꯟ ꯑꯩꯈꯣꯏ ꯁ꯭ꯀꯤꯟ ꯃꯆꯨꯁꯤꯒꯣ
ꯏꯁꯀꯤꯟ ꯇꯣꯟ ꯀꯣ
ꯕ꯭ꯔꯥꯎꯟ ꯗꯥꯛ ꯕ꯭ꯔꯥꯎꯟ ꯏꯁꯀꯤꯟ ꯇꯣꯟ ꯗꯥꯛ ꯕ꯭ꯔꯥꯎꯟ ꯑꯗꯨꯒ ꯑꯗꯨꯁꯨ ꯂꯩꯕ ꯅꯠꯇ꯭ꯔꯣ
ꯂꯩꯔꯝꯒꯅꯤ ꯍꯣꯏ ꯂꯩꯗ ꯁꯦꯠꯇꯤ ꯂꯣꯏꯅ ꯂꯩꯕꯅꯤꯗ
ꯑ ꯑꯣꯀꯦ ꯑꯣꯀꯦ
ꯎꯝ
ꯅꯪ ꯑꯣꯀꯦ ꯑꯣꯀꯦ ꯑꯗꯣ ꯑꯍꯟ ꯑꯍꯟꯁꯤꯡ ꯐꯣꯔꯇꯤ ꯑꯕꯞꯀꯨꯝꯕꯅ ꯀꯟꯅ ꯀꯥꯖꯜꯒꯨꯝꯕ ꯌꯦꯛꯄꯗꯣ ꯈꯔ ꯃꯦꯀꯞꯀꯨꯝꯕ ꯇꯧꯔꯗꯤ ꯈꯪꯗꯦ ꯑꯗꯨꯁꯨ ꯍꯣꯏ ꯌꯪ ꯇꯧꯕꯅ ꯇꯧꯔꯗꯤ ꯀꯥꯏꯗꯦ ꯑꯗꯨ ꯑꯗꯨꯒ ꯃꯁꯛꯁꯦ ꯃꯔꯛꯇꯗꯤ ꯃꯦꯀꯞ ꯍꯥꯞꯄꯒ ꯃꯦꯀꯞ ꯍꯥꯞꯇꯕ ꯃꯦꯀꯞ ꯍꯥꯞꯄꯀꯥꯟꯗ ꯌꯥꯝ ꯐꯖꯕ ꯃꯦꯒꯞ ꯍꯥꯞꯇ꯭ꯔꯗꯤ ꯑꯗꯨ ꯈꯪ ꯐꯪꯗꯦꯅꯦ ꯑꯗꯨꯒꯨꯝꯕꯗꯣ
ꯑꯗꯨꯒꯤꯅꯦ ꯑꯩꯅ ꯅꯪ ꯅꯪꯕꯨ ꯍꯧꯖꯤꯛ ꯃꯦꯀꯞ ꯍꯥꯏꯕꯗꯤ ꯍꯟꯗꯛꯇꯤ ꯔꯤꯜꯖꯦ ꯌꯥꯝ ꯂꯥꯛꯑꯦꯅ ꯃꯁꯛ ꯌꯥꯝ ꯊꯤꯔꯒ ꯂꯩꯕ ꯑꯗꯨꯒ ꯀꯂꯔ ꯌꯥꯝꯅ ꯑꯟꯏꯕꯟ ꯁ꯭ꯀꯤꯟ ꯇꯣꯟ ꯂꯩꯕꯁꯤꯡꯁꯨ ꯃꯦꯀꯞ ꯍꯥꯞꯈ꯭ꯔꯗꯤ ꯌꯥꯝ ꯐꯖꯩ ꯌꯥꯝ ꯐꯖ ꯗꯧꯕ ꯂꯩꯕꯗ ꯅꯪ ꯔꯤꯜꯁꯇ ꯑꯗꯨꯝ ꯈꯔ ꯎꯔꯝꯒꯅꯤꯅꯦ
ꯎꯔꯦ ꯎꯌꯦ
ꯑꯗꯨꯒꯨꯝ ꯑꯗꯨꯒꯨꯝꯕꯗꯣ ꯍꯦꯛ ꯎꯕꯗꯗꯤ ꯐꯖꯩ ꯍꯥꯏꯕ ꯇꯥꯔꯦ ꯑꯗꯨ ꯃꯥꯒꯤ ꯅꯦꯆꯔꯦꯜ ꯃꯤ ꯈꯔ ꯂꯩꯌꯦꯅꯀꯣ
ꯑꯥ
ꯇꯧꯔꯗꯤ ꯐꯖꯗꯕꯁꯨ ꯂꯩ ꯑꯗꯨꯒꯤꯅꯤꯗ ꯑꯩꯅꯁꯨ ꯅꯪꯕꯨ ꯍꯥꯡꯕꯁꯦ
ꯑ
ꯍꯟꯗꯛꯇꯤ ꯄꯋꯥꯔ ꯑꯣꯐ ꯃꯦꯀꯞ ꯍꯥꯏꯅ ꯃꯁꯛ ꯊꯤꯕ ꯃꯌꯥꯝꯗꯨꯁꯨ ꯅꯠꯇ꯭ꯔꯒ ꯂꯩꯗꯅꯀꯣ
ꯎꯝ
ꯌꯥꯝ ꯐꯖꯅ ꯇꯧꯊꯣꯛꯂꯒ ꯂꯥꯁꯇꯗꯤ ꯋꯦꯗꯤꯡ ꯋꯦꯗꯤꯡ ꯂꯣꯏꯔꯒ ꯅꯦꯛꯁ ꯃꯣꯔꯅꯤꯡ ꯍꯧꯒꯠꯄꯗꯗꯤ ꯃꯥꯏ ꯇꯥꯔꯒ ꯊꯣꯛꯄꯗ ꯑꯁ ꯅꯪꯗꯤ ꯀꯅꯥꯔ ꯍꯥꯏꯔꯗꯤ ꯐꯤꯕꯝꯗꯣ ꯍꯟꯗꯛꯇꯤ ꯌꯥꯝ ꯂꯩꯅꯔ
ꯎꯝ ꯑꯗꯨ ꯍꯣꯏ ꯅꯨꯄꯤ ꯈꯔꯗꯤ ꯃꯦꯀꯞ ꯌꯥꯝ ꯄꯛꯄ ꯂꯩ ꯅꯨꯄꯤ ꯈꯔꯅꯗꯤ ꯑꯃꯨꯛꯀ ꯁꯤꯝꯄꯜꯒꯤ ꯃꯦꯀꯞꯇ ꯑꯗꯨꯝ ꯌꯥꯝ ꯄꯛꯄꯁꯨ ꯂꯩ
ꯍꯣꯏ ꯑꯗꯨ ꯐꯣꯔ ꯌꯣꯔ ꯀꯔꯤ ꯍꯥꯏꯁꯤꯔꯥ ꯁꯦꯐꯔ ꯁꯥꯏꯠ ꯃꯦꯀꯞ ꯍꯥꯞꯅꯕꯅ ꯐꯩ ꯍꯥꯏꯅ ꯍꯥꯏꯈ꯭ꯔꯣ
ꯑꯍꯣꯏ ꯑꯩꯗꯤ ꯅꯦꯆꯔꯦꯜ ꯕ꯭ꯌꯨꯇꯤ ꯄꯦꯁꯣꯔ ꯈꯔꯕꯨꯗꯤ ꯇꯧꯋꯦ ꯑꯗꯣ ꯅꯪꯒꯤ ꯑꯣꯄꯤꯅꯤꯌꯟꯗꯤ ꯀꯃꯥꯏꯅ ꯇꯧꯒꯦ ꯁꯤꯗꯗꯤ ꯄ꯭ꯂꯥꯁꯇꯤꯛ ꯁꯔꯖꯔꯤꯒꯨꯝꯕꯗꯤ ꯀꯃꯥꯏꯅ ꯇꯧꯒꯦ
ꯑꯁ ꯁꯔꯖꯔꯤꯒꯨꯝꯕꯁꯦ ꯈꯪꯗꯦꯗ ꯑꯩꯒꯤ ꯋꯥꯈꯟꯗꯅꯤꯀꯣ
ꯑꯥ
ꯑꯩꯒꯤ ꯄꯔꯁꯅꯦꯜ ꯑꯗꯨꯗꯤ ꯃꯤ ꯃꯤꯒꯤ ꯃꯇꯨꯡ ꯏꯜꯂꯦ ꯑꯗꯨꯕꯨ ꯑꯩꯕꯨ ꯑꯣꯏꯅ ꯍꯪꯉꯗꯤ ꯑꯩꯗꯤ ꯀꯤꯌꯦꯗ ꯑꯥ ꯍꯥꯏꯕꯗꯤ ꯁꯤꯠ ꯅꯤꯗꯜ ꯆꯪꯕꯁꯦ ꯑꯗꯨꯒ ꯑꯩꯗꯤ ꯑꯩꯒꯤ ꯏꯁꯥꯒꯤ ꯑꯗꯨꯝ ꯑꯦ ꯄꯤꯕꯤꯕꯁꯦ ꯑꯗꯨꯝ ꯑꯗꯨꯝ ꯑꯥ ꯑꯗꯨꯝ ꯌꯥꯏ ꯑꯩꯗꯤ ꯑꯗꯨꯝ ꯑꯦꯄ꯭ꯔꯤꯁꯦꯠ ꯇꯧꯋꯦ ꯑꯗꯨꯅ ꯑꯥ ꯁꯤꯖꯔꯒ ꯅꯤꯗꯜ ꯆꯪꯕ ꯍꯥꯏꯕꯁꯤꯗꯤ ꯇꯜꯂꯦꯗ ꯑꯩꯗꯤ ꯎꯝ ꯆꯦꯟꯖ ꯇꯧꯅꯤꯡꯗꯦ ꯑꯩꯒꯤꯗꯃꯛꯇꯤ ꯑꯗꯨ ꯑꯩ ꯇꯧꯅꯤꯡꯕ ꯂꯩꯔꯒꯗꯤ ꯑꯩꯒꯤ ꯃꯥꯏꯟ ꯁꯦꯠꯇꯨ ꯇꯣꯉꯥꯟꯕ ꯌꯥꯏꯀꯣ ꯑꯗꯨꯕꯨ ꯍꯨꯖꯤꯛ ꯍꯨꯖꯤꯛꯀꯤ ꯗꯃꯛ ꯗꯤ ꯑꯩ ꯑꯗꯨꯝ ꯑꯩ ꯑꯗꯨꯝ ꯂꯩꯕꯁꯦ ꯑꯗꯨꯝ ꯄꯥꯝꯃꯦꯕ ꯑꯗꯨꯒꯤ ꯑꯥ ꯍꯥ ꯅꯤꯗꯜꯒ ꯑꯗꯨꯝ ꯕ꯭ꯂꯦꯗꯀꯨꯝꯕ ꯆꯪꯕꯁꯦ ꯑꯩꯗꯤ ꯈꯜꯂꯒ ꯀꯔꯤ ꯍꯥꯏꯁꯤꯔꯥ ꯀꯤꯌꯦꯕ ꯑ ꯗꯨ ꯑꯩ ꯑꯩꯒꯤ ꯚ꯭ꯌꯨꯅꯦ ꯑꯗꯨ ꯃꯤ ꯈꯔꯅ ꯑꯣꯔ ꯑꯩꯒꯤ ꯏꯁ ꯏꯁꯥꯗ ꯑꯩꯅ ꯄꯥꯝꯗꯕ ꯌꯥꯝ ꯄꯥꯝꯗꯕ ꯂꯩꯔꯗꯤ ꯑꯩꯒꯤ ꯃꯥꯏꯟꯁꯦꯠ ꯆꯦꯟꯖ ꯇꯧꯔꯛꯄ ꯌꯥꯏꯀꯣ ꯑꯗꯨꯕꯨꯗꯤ ꯑꯗꯨ ꯍꯨꯖꯤꯛ ꯑꯗꯨ ꯑꯩꯒꯤ ꯍꯨꯖꯤꯛ ꯑꯩ ꯑꯩ ꯑꯦ ꯍꯨꯖꯤꯛꯀꯤ ꯄ꯭ꯔꯖꯦꯟꯒꯤ ꯚ꯭ꯌꯨ ꯍꯪꯉꯗꯤ